ꯄꯥꯔ ꯕ꯭ꯔꯣ
ꯇꯥꯏꯦ ꯇꯥꯏꯦ ꯆꯥꯛ ꯁꯨꯝ ꯆꯥꯔꯛꯑꯣ ꯀꯃꯥꯏꯅ ꯇꯧꯔꯒꯦ
ꯆꯥꯛ ꯏꯁꯤꯡꯁꯦ ꯆꯥꯗ꯭ꯔꯤꯌꯦ ꯉꯁꯤꯗꯤ ꯑꯩꯈꯣꯏ ꯌꯦꯟꯖꯥꯡꯗꯣ ꯍꯥꯎꯗꯧ ꯃꯥꯜꯂꯦ ꯍꯥꯎꯗꯧ ꯃꯥꯜꯂꯦ ꯍꯥꯏꯕꯗꯤ ꯁꯥ ꯉꯥꯕꯨꯗꯤ ꯅꯠꯇꯦꯀꯣ ꯀꯩꯅꯣ ꯇꯧꯕ ꯑꯩꯈꯣꯏꯅꯤꯅꯦꯅ ꯀꯩꯅꯣ ꯊꯤꯜꯂꯛꯑꯝꯃꯦ ꯆꯦꯡꯒꯨꯝꯗꯣ ꯆꯦꯡꯒꯨꯝ ꯑꯃ ꯃꯣꯏꯒꯤꯗꯣ ꯍꯣꯏ ꯌꯨꯝꯗ ꯊꯥꯖꯕꯗꯤ ꯑꯣꯏꯗꯣꯏꯅꯦ ꯂꯝꯗ ꯀꯩꯗ ꯇꯧꯕꯗꯨ ꯅꯠꯇꯦ ꯑꯗꯨꯅ ꯌꯥꯝ ꯐꯖꯕꯗꯣ ꯃꯅꯥꯗꯣ ꯌꯦꯡꯕꯗ ꯑꯉꯧꯕ ꯗꯣꯟꯗꯣꯟ ꯗꯣꯟꯗꯣꯟ ꯂꯥꯎꯔꯒ ꯃꯊꯣꯟ ꯃꯟꯊꯣꯟ ꯃꯟꯊꯣꯟ ꯅꯥꯏꯌꯦꯕꯀꯣ ꯃꯣꯏꯁꯦ ꯃꯁꯛ ꯂꯣꯏꯅ ꯇꯣꯉꯥꯜꯂꯦꯗꯅꯀꯣ ꯈꯤꯇꯪ ꯄꯥꯛꯊꯣꯛꯑꯒ ꯇꯧꯕꯁꯨ ꯂꯥꯛꯑ ꯑꯗꯒꯤ ꯃꯊꯣꯟ ꯃꯊꯣꯟ ꯃꯊꯣꯟ ꯅꯥꯏꯕꯤꯗꯨꯁꯨ ꯂꯩꯑ ꯑꯩꯈꯣꯏꯗꯨꯅ ꯑꯃꯨꯛ ꯆꯥꯎꯁꯨ ꯆꯥꯎꯔꯒ ꯃꯊꯣꯟꯁꯨ ꯅꯥꯏꯔꯒ ꯉꯧꯔꯀ ꯉꯧꯔꯒ ꯑꯗꯨꯒ ꯀꯩ ꯍꯥꯏꯅꯤ ꯌꯥꯝ ꯐꯖꯕꯗꯨ ꯑꯣꯏꯌꯦꯕꯀꯣ ꯑꯗꯨꯏꯗꯣ ꯉꯧꯁꯦꯅ ꯑꯗꯨꯃꯥꯏꯅ ꯇꯧꯋꯤ ꯑꯗꯨꯒ ꯌꯦꯟꯖꯥꯡꯕꯨꯗꯤ ꯀꯩꯅꯣ ꯇꯧꯔꯝꯗꯧ ꯃꯥꯜꯂꯦ ꯉꯁꯥꯏ ꯑꯌꯨꯛꯒꯤ ꯁꯧꯒ꯭ꯔꯤ ꯊꯣꯡꯕ ꯌꯥꯝ ꯂꯦꯝꯕ ꯍꯥꯏꯇꯥꯔꯦꯀꯣ ꯑꯗꯨꯒꯤ ꯑꯗꯨꯗꯣ ꯁꯥꯍꯜꯂꯅꯤ ꯑꯗꯨꯒ ꯁꯧꯒꯔꯤꯗꯨꯃ ꯊꯣꯡꯉꯅꯤ ꯑꯗꯨꯒ ꯍꯧꯖꯤꯛꯀꯤ ꯀꯥꯡꯉꯧꯗꯨꯃ ꯀꯩꯀꯩ ꯃꯌꯥꯟ ꯑꯇꯣꯞꯄ ꯍꯥꯞꯇꯔꯤꯅꯣꯗꯤ ꯈꯪꯗꯦ ꯍꯋꯥꯏ ꯈꯔ ꯍꯥꯞꯄ ꯑꯃ ꯇꯧ ꯃꯪꯒꯟꯗꯣ ꯈꯔꯗꯤ ꯍꯥꯞꯄꯝꯗꯧꯗꯤ ꯃꯥꯜꯂꯦ ꯑꯗꯣ ꯑꯗꯨꯃꯥꯏꯅ ꯇꯧꯔꯒ ꯉꯧꯔꯅꯤ ꯉꯥꯛꯇꯪ ꯂꯩꯔ ꯆꯥꯔꯅꯤ ꯄꯨꯡ ꯃꯥꯄꯜ ꯍꯣꯏ ꯁ꯭ꯋꯥꯏꯗꯀꯣ ꯑꯗꯣ ꯅꯪꯗꯤ ꯀꯩꯀꯩ ꯃꯊꯤꯜ ꯆꯥꯔꯒꯦ ꯉꯁꯤ ꯀꯃꯥꯏꯅ ꯇꯧꯒꯦ
ꯑꯣ ꯉꯁꯤꯗꯤꯀꯣ ꯑꯩꯈꯣꯏ ꯏꯃꯥꯟꯅꯕꯤ ꯑꯃꯒꯤ ꯃꯌꯨꯝꯗ ꯆꯠꯂꯒ ꯌꯦꯟ ꯊꯣꯡꯕ ꯀꯩꯗꯧꯕ ꯆꯥꯔꯨꯔꯦ ꯍꯣꯏ ꯆꯦꯡꯒꯨꯝꯗꯣ ꯆꯦꯡꯒꯨꯝꯗꯨꯣ ꯑꯗꯨꯝ ꯍꯥꯎꯕꯅꯦ ꯑꯗꯒꯤ ꯆꯤꯡꯒꯣꯝ ꯍꯥꯏꯔꯒꯅꯤ ꯀꯩꯅꯣꯝ ꯅꯤꯡꯁꯤꯡꯉꯦ ꯑꯩꯈꯣꯏꯕꯥꯅ ꯉꯔꯥꯡ ꯀꯩꯅꯣ ꯄꯨꯔꯛꯑꯦꯕꯀꯣ ꯆꯔꯨ ꯌꯦꯟꯗꯨ ꯄꯨꯔꯛꯑꯦꯕꯀꯣ ꯆꯔꯨ ꯌꯦꯟꯗꯣ ꯌꯥꯝ ꯍꯥꯎꯕ ꯍꯥꯏꯇꯥꯔꯦ ꯑꯩꯈꯣꯏ ꯍꯧꯖꯤꯛꯀꯤ ꯆꯦꯡꯒꯨꯝ ꯑꯩꯈꯣꯏ ꯆꯦꯡꯒꯨꯝ ꯍꯥꯏꯁꯤꯅ ꯑꯃꯨꯛ ꯊꯧꯋꯧꯏꯀꯤ ꯑꯩꯈꯣꯏꯅ ꯁꯦꯝꯗꯅ ꯈꯣꯠꯇꯅ ꯆꯔꯨ ꯇꯧꯔꯒ ꯄ꯭ꯂꯥꯁꯇꯤꯛꯀꯨꯝꯕꯗ ꯍꯥꯞꯄꯒ ꯈꯣꯠꯂꯒ ꯇꯧꯔꯒ ꯑꯗꯨꯝ ꯁꯦꯝꯖꯕꯅꯤꯅ ꯃꯔꯨ ꯀꯩꯀꯩ ꯍꯨꯜꯂꯒ ꯑꯗꯨꯒ ꯑꯩꯈꯣꯏꯒꯤ ꯃꯍꯧꯁꯥꯒꯤꯗ ꯑꯣꯏꯅ ꯆꯣꯡꯖꯕꯁꯦ ꯃꯁꯥ ꯃꯇꯣꯝꯗ ꯑꯗꯨꯝ ꯑꯗꯨꯨꯝ ꯆꯣꯡꯖꯔꯛꯄꯁꯤꯅ ꯍꯥꯎꯕ ꯍꯦꯟꯕꯗꯣ ꯆꯦꯡ ꯆꯔꯨ ꯌꯦꯟ ꯍꯥꯏꯅ ꯀꯧꯋꯦꯕꯀꯣ ꯆꯥꯔꯨ ꯌꯦꯟꯗꯣ ꯌꯥꯝ ꯍꯥꯏꯕꯗꯤ ꯌꯥꯝ ꯍꯥꯎꯋꯦꯕ ꯑꯗꯨꯁꯨ ꯑꯈꯣꯏꯃꯥꯅ ꯉꯧꯕ ꯅꯠꯇꯦꯕꯀꯣ ꯏꯅꯥꯎꯄꯥ ꯉꯔꯥꯡ ꯇꯧꯔꯒ ꯑꯩꯈꯣꯏ ꯃꯥ ꯃꯁꯥ ꯉꯝꯗꯦꯅ ꯇꯧꯔꯣ ꯃꯥꯅ ꯉꯧꯕꯅꯦꯕ ꯑꯗꯨ ꯑꯣꯏꯇꯥꯔꯁꯨ ꯃꯥꯅ ꯉꯧꯕ ꯑꯣꯏꯇꯥꯔꯁꯨ ꯃꯍꯥꯎꯗꯣ ꯂꯩꯃꯦꯟꯕꯒꯤ ꯌꯥꯝ ꯍꯥꯎꯕ ꯑꯣꯏꯕꯗꯣ ꯆꯥꯕꯀꯥꯟꯗ ꯁꯥꯗꯩ ꯍꯦꯟꯅ ꯍꯥꯎꯕꯅꯤ ꯑꯦ ꯌꯥꯝ ꯍꯥꯎꯋꯦ ꯁꯤꯗꯤ ꯀꯅꯥ ꯉꯥꯎꯔꯤꯅꯣ ꯈꯣꯏꯃꯥꯅ ꯉꯧꯔꯤꯔ ꯍꯪ ꯅꯠꯇꯦꯗ ꯏꯕꯨꯡꯉꯣꯟꯅ ꯉꯧꯕꯅꯦ ꯈꯣꯠꯄꯅꯦ ꯑꯗꯨꯃꯥꯏ ꯍꯥꯏꯔꯒ ꯌꯥꯝ ꯊꯥꯖꯗꯕ ꯍꯥꯏꯇꯥꯔꯦꯀꯣ ꯑꯗꯣ ꯃꯣꯏꯗꯤ ꯍꯧꯃꯟꯗꯅ ꯂꯣꯏ ꯆꯠꯊꯣꯛ ꯂꯩꯔꯝꯃꯦ ꯑꯗꯨꯗꯨꯒ ꯑꯩꯒꯤꯒ ꯑꯩꯈꯣꯏꯃꯥ ꯒꯤꯗꯤ ꯌꯥꯝ ꯈꯥꯛꯑꯝꯗ꯭ꯔꯦꯕꯀꯣ ꯈꯤꯇꯪ ꯈꯇꯪ ꯈꯥꯛ ꯂꯩꯔꯝꯃꯦ ꯑꯩꯅ ꯉꯔꯥꯡ ꯍꯟꯈꯤꯕꯗꯨ ꯊꯦꯡꯉꯕ ꯍꯥꯏꯇꯥꯔꯦꯀꯣ ꯊꯕꯛ ꯑꯃ ꯆꯠꯊꯣꯛꯎꯗꯅ ꯑꯗꯨ ꯍꯟꯖꯤꯜꯂꯛꯄ ꯀꯥꯟꯗ ꯊꯦꯡꯕꯒꯤꯀꯣ ꯑꯗꯨꯃꯥꯏꯅ ꯂꯩꯔꯝꯃꯤ ꯌꯥꯝ ꯆꯕ ꯇꯥꯏ ꯑꯗꯣ ꯅꯣꯏ ꯑꯇꯣꯞ ꯑꯇꯣꯞꯄ ꯆꯦꯡꯒꯨꯝ ꯀꯩꯀꯩꯗꯤ ꯆꯥꯕ ꯈꯣꯠꯄ ꯀꯃꯥꯏ ꯇꯧꯒꯦ
ꯑꯣ ꯑꯗꯨꯗꯤ ꯅꯨꯡꯗꯥꯡꯒꯤ ꯂꯩꯀꯥꯏ ꯀꯣꯏꯕꯒꯤ ꯅꯔꯥꯅꯤꯀꯣ ꯍꯥꯏꯕꯗꯤ ꯃꯇꯥꯡ ꯆꯥꯗꯅ ꯂꯩꯀꯥꯏ ꯀꯣꯏꯔꯗꯤ ꯑꯗꯨꯝ ꯍꯥꯎꯕ ꯍꯥꯎꯔꯦ ꯑꯗꯨꯗꯤ ꯑꯗꯨꯝ ꯈꯤꯇꯪ ꯌꯥꯝ ꯐꯠꯇꯕ ꯍꯥꯏꯕꯗꯨ ꯃꯁꯥꯅ ꯇꯥꯕꯅꯤꯀꯣ ꯑꯗꯨ ꯀꯩꯅꯣ ꯇꯧꯗꯦ ꯍꯧꯖꯤꯛꯀꯤꯗꯣ ꯆꯤꯡꯒꯨꯝꯗꯀꯣ ꯑꯩꯈꯣꯏꯁꯨ ꯑꯥ ꯀꯩꯅꯣꯗꯒꯤ ꯑꯣꯏꯅ ꯍꯥꯏꯕꯗꯤ ꯆꯤꯡꯗ ꯀꯩꯗ ꯑꯗꯨꯃꯥꯏꯅ ꯊꯤꯕ ꯈꯣꯠꯄ ꯆꯠꯄꯗꯨꯗꯤ ꯀꯌꯥ ꯐꯪꯗꯦꯕꯀꯣ ꯑꯗꯒꯤ ꯑꯗꯨꯒꯨꯝꯕꯗꯨꯗꯤ ꯈꯤꯇꯪ ꯇꯥꯡꯕꯅꯤꯅ ꯃꯌꯥꯝꯁꯨ ꯍꯦꯛ ꯌꯣꯟꯕ ꯌꯣꯜꯂꯦ ꯍꯥꯏꯔꯒꯁꯨ ꯂꯧ ꯁꯤꯟꯅꯒꯤꯕ ꯍꯦꯛꯇ ꯍꯥꯜꯂꯦꯗꯅꯀꯣ ꯑꯗꯨꯅ ꯑꯗꯨꯒꯨꯝꯕꯗꯨꯗꯤ ꯀꯌꯥ ꯐꯪꯗꯦ ꯑꯗꯨꯒ ꯍꯧꯖꯤꯛꯀꯤ ꯑꯩꯈꯣꯏꯅ ꯂꯪꯕꯥꯔꯗ ꯍꯥꯞꯄꯒ ꯆꯔꯨꯗ ꯍꯥꯞꯄꯒ ꯁꯦꯝꯕ ꯈꯣꯠꯄꯗꯨꯕꯨꯗꯤ ꯑꯗꯨꯝ ꯌꯥꯝ ꯂꯥꯏꯅ ꯐꯪꯕ ꯑꯣꯏꯕꯒꯤ ꯑꯗꯨꯃꯥꯏꯅ ꯇꯧꯋꯦꯕꯀꯣ ꯑꯗꯨꯒꯤꯗꯣ ꯑꯩꯈꯣꯏ ꯌꯨꯝꯗꯁꯨ ꯍꯥꯟꯅ ꯇꯧꯔꯝꯃꯦꯕꯀꯣ ꯃꯇꯦꯛ ꯑꯃ ꯍꯥꯏꯕꯗꯤ ꯏꯃꯥꯟꯅꯕꯤ ꯑꯃ ꯂꯩꯌꯦ ꯃꯣꯏꯒꯤ ꯑꯗꯨꯃꯥꯏꯅ ꯊꯥꯕ ꯈꯣꯠꯄ ꯇꯧꯕ ꯍꯥꯏ ꯇꯥꯔꯦꯀꯣ ꯑꯗꯨꯗꯒꯤ ꯃꯣꯏꯗꯒꯤ ꯃꯔꯨ ꯂꯧꯔꯒ ꯍꯥꯏꯔꯞ ꯑꯩꯅ ꯇ꯭ꯔꯥꯏ ꯇꯧꯒꯦꯅ ꯈꯤꯇꯪ ꯌꯦꯡꯕꯅꯦꯕꯀꯣ ꯆꯦꯛꯅ ꯀꯣꯏꯁꯤꯜꯂꯒ ꯃꯐꯝ ꯑꯍꯨꯝ ꯑꯗꯨꯃꯥꯏꯅ ꯍꯥꯏꯕꯗꯤ ꯌꯥꯝ ꯄꯥꯛꯄ ꯅꯠꯇꯦ ꯑꯗꯨꯝ ꯑꯩ ꯈꯨꯠꯁꯥꯅ ꯇꯤꯟꯊꯣꯛꯄꯒꯤ ꯁꯨꯃꯥꯏꯅ ꯑꯗꯨꯝ ꯑꯣꯏꯕ ꯃꯑꯣꯡꯗꯀꯣ ꯑꯥ ꯄꯤꯇꯛꯅ ꯍꯥꯟꯅ ꯑꯍꯧꯕꯅꯤꯅ ꯌꯦꯡꯁꯦꯅ ꯑꯗꯨꯒ ꯆꯔꯨꯒꯁꯦ ꯂꯧꯔꯨꯔꯒ ꯑꯗꯨꯒ ꯑꯩꯈꯣꯏꯒꯤ ꯈꯤꯇꯪ ꯄꯤꯛꯇꯛ ꯄꯤꯛꯇꯛꯅ ꯀꯛꯑꯒ ꯇꯧꯔꯒ ꯑꯗꯨꯃꯥꯏꯅ ꯌꯦꯡꯉꯝꯃꯦꯕꯀꯣ ꯑꯗꯨꯒ ꯃꯐꯝ ꯑꯍꯨꯝ ꯍꯨꯟꯕꯁꯦ ꯑꯅꯤꯗꯤ ꯐꯖꯅ ꯆꯣꯡꯉꯦ ꯑꯗꯨꯒ ꯑꯃꯗꯨꯗꯤ ꯈꯤꯇꯪ ꯐꯖ ꯐꯥꯠꯇꯦꯕꯀꯣ ꯑꯗꯨꯒ ꯑꯗꯨꯃꯥꯏꯅ ꯇꯧꯋꯤ ꯑꯗꯨꯒ ꯑꯗꯨꯝ ꯐꯖꯅꯗꯤ ꯌꯥꯝ ꯀꯟꯅ ꯌꯥꯝꯅ ꯃꯤ ꯑꯇꯣꯞꯄꯒꯤ ꯑꯗꯨꯃꯥꯏꯅ ꯆꯣꯡꯕꯗꯤ ꯑꯣꯏꯈꯤꯗꯦꯕꯀꯣ ꯑꯗꯨ ꯑꯣꯏꯔꯒꯁꯨ ꯑꯗꯨꯝ ꯆꯔꯥ ꯈꯔꯗꯤ ꯆꯥꯟꯅꯈꯤꯑꯕꯀꯣ ꯑꯗꯨꯃꯥꯏꯅ ꯇꯧꯔꯒ ꯇꯧꯔꯝꯃꯤ ꯑꯩꯈꯣꯏꯒꯤꯅ ꯑꯃꯨꯛ ꯂꯝꯕꯥꯔꯗ ꯍꯥꯟꯗꯕꯤꯗ ꯂꯩꯕꯥꯛꯇ ꯑꯗꯨꯝ ꯇꯧꯕ ꯍꯥꯏꯇꯥꯔꯦꯀꯣ ꯂꯩꯕꯥꯛꯁꯤꯗ ꯀꯩꯅꯣ ꯇꯧꯔꯒ ꯆꯔꯨ ꯍꯥꯞꯆꯤꯜꯂꯒ ꯑꯃꯨꯛ ꯀꯨꯞꯇꯤ ꯀꯨꯞꯁꯤꯜꯂꯦ ꯂꯪꯕꯥꯔꯅ ꯑꯗꯨꯒꯁꯨ ꯃꯤ ꯑꯇꯣꯞꯄꯅ ꯇꯧꯅꯩꯁꯤꯅ ꯑꯗꯨꯝ ꯎꯒꯨꯝꯕꯗ ꯇꯧꯕꯁꯨ ꯌꯥꯎꯋꯦ ꯅꯠꯇ꯭ꯔꯒ ꯆꯔꯨꯁꯦ ꯂꯪꯕꯥꯔꯗ ꯑꯃꯨꯛ ꯐꯖꯅ ꯀꯤꯁꯤꯜꯂꯒ ꯌꯥꯜꯂ ꯌꯥꯜꯂ ꯊꯝꯃꯒ ꯍꯨꯠꯇꯣꯛꯑꯒ ꯑꯗꯨꯃꯥꯏ ꯇꯧꯕꯁꯨ ꯌꯥꯎꯋꯕꯀꯣ ꯑꯗꯣ ꯑꯩꯈꯣꯏꯒꯤꯗꯤ ꯂꯩꯕꯥꯛꯇ ꯑꯣꯏꯅ ꯑꯗꯨꯝ ꯇꯧꯈꯤꯕꯅꯦꯕꯀꯣ ꯑꯗꯣ ꯑꯍꯥꯟꯕꯁꯨ ꯑꯣꯏꯕꯒꯤ ꯌꯥꯝ ꯀꯟꯅ ꯌꯥꯝꯒꯤꯗ꯭ꯔ ꯃꯁꯨ ꯆꯔꯥ ꯈꯔꯗꯤ ꯑꯗꯨꯝ ꯆꯥꯟꯅꯒꯤꯕꯀꯣ ꯑꯗꯨ ꯅꯣꯏꯗꯤ ꯑꯗꯨꯃꯥꯏꯅ ꯌꯨꯝꯗ ꯀꯩꯀꯥ ꯇꯧꯔꯛꯄ ꯈꯣꯠꯄꯗꯣ ꯇꯧꯔꯛꯄ꯭ꯔꯣ ꯅꯠꯇ꯭ꯔꯒ ꯎꯕ ꯈꯣꯠꯄ ꯇꯧꯔꯕ꯭ꯔꯣ ꯀꯃꯥꯏ ꯇꯧꯒꯦ
ꯑꯗꯨꯝ ꯊꯦꯡꯉꯣꯏ ꯊꯦꯡꯅꯩꯕꯀꯣ ꯑꯣ ꯊꯑꯣꯏꯅ ꯑꯩꯈꯣꯏꯒꯤ ꯑꯣꯏꯅ ꯇꯧꯕ ꯈꯣꯠꯄ ꯊꯥꯕ ꯈꯣꯠꯄꯗꯤ ꯇꯧꯗꯦꯕꯀꯣ ꯍꯥꯏꯕꯗꯤ ꯃꯇꯝ ꯂꯩꯇꯕ ꯍꯥꯏꯇꯥꯔꯦ ꯊꯥꯕ ꯍꯥꯏꯁꯦ ꯑꯩ ꯑꯃ ꯌꯨꯝꯗ ꯂꯩꯗꯕ ꯌꯥꯔꯣꯏ ꯑꯗꯒꯤ ꯑꯩ ꯑꯃꯅ ꯇꯧꯔꯒ ꯊꯥꯗꯣꯏꯅꯦꯕ ꯑꯩꯈꯣꯏ ꯕꯥꯍꯣꯏꯗꯤ ꯑꯗꯨꯒꯒꯨꯝꯕꯒꯤ ꯋꯥꯈꯟꯗꯣ ꯈꯟꯗꯕꯅꯤꯅꯀꯣ ꯁꯤꯃ ꯂꯩꯔꯦ ꯑꯗꯨꯗꯨꯒ ꯍꯣꯏ ꯑꯗꯨꯝ ꯊꯥꯕ ꯈꯣꯠꯄ ꯃꯤꯉꯩ ꯇꯧꯕ ꯃꯐꯝꯗ ꯀꯩꯗ ꯎꯕꯗꯨ ꯌꯥꯝ ꯎꯔꯦꯕꯀꯣ ꯏꯁꯥꯃꯛꯨ ꯆꯠꯂꯒ ꯌꯦꯡꯕ ꯍꯦꯛꯎꯕ ꯃꯌꯥꯝ ꯌꯥꯎꯔꯦꯕꯀꯣ ꯈꯣꯏ ꯏꯆꯦ ꯑꯃ ꯑꯩꯈꯣꯏ ꯑꯥꯗꯁꯨ ꯇꯝꯃꯤꯟꯅꯔꯛꯄ ꯑꯗꯒꯤ ꯀꯣꯂꯦꯖꯇꯁꯨ ꯇꯝꯃꯤꯟꯅꯔꯛꯄ ꯑꯃ ꯂꯩ ꯃꯣꯏꯒꯤ ꯌꯥꯝ ꯊꯥꯏꯌꯦꯕꯀꯣ ꯃꯣꯏꯗꯥꯏꯅ ꯆꯠꯂꯒ ꯑꯗꯨꯝ ꯂꯩꯕ ꯈꯣꯠꯄ ꯑꯗꯨꯃꯥꯏꯅ ꯇꯧꯔꯒ ꯇꯧꯕ ꯑꯣ ꯌꯥꯎꯒ꯭ꯔꯦꯕꯀꯣ ꯑꯗꯨꯒ ꯑꯩꯅ ꯑꯃꯨꯛ ꯍꯥꯏꯒꯦ ꯇꯧꯔꯤꯁꯤꯅ ꯅꯣꯏ ꯆꯤꯡꯗꯒꯨꯝꯕꯀꯣ ꯍꯥꯏꯗꯤ ꯅꯪ ꯎ ꯀꯩꯅꯣ ꯃꯈꯜꯁꯦ ꯀꯩ ꯀꯩ ꯀꯃꯥꯏ ꯈꯪꯒꯦ ꯅꯪ ꯈꯣꯝꯊꯣꯛꯄꯤꯒꯨꯝꯕ ꯂꯩꯕ ꯑꯗꯒꯤ ꯂꯩꯕꯥꯛ ꯃꯔꯨꯝꯒꯨꯝꯕ ꯑꯗꯒꯤ ꯎꯆꯥꯟ ꯌꯦꯟ ꯒꯥꯏꯅ ꯂꯩꯕꯗꯣ ꯅꯪ ꯈꯪꯕ꯭ꯔꯣ ꯀꯃꯥꯏ ꯇꯧꯒꯦ ꯑꯩꯅ ꯍꯥꯏꯔꯤ ꯎꯌꯦꯟ ꯃꯈꯜ ꯃꯌꯥꯝꯁꯦ
ꯑꯩꯗꯤ ꯎꯌꯦꯟ ꯃꯈꯜ ꯃꯈꯩꯁꯦ ꯃꯃꯤꯡꯒ ꯄꯥꯟꯅꯗꯤ ꯑꯝꯇꯗꯤ ꯈꯪꯗꯦꯕꯀꯣ ꯑꯗꯨꯕꯨ ꯎꯕꯨꯗꯤ ꯂꯣꯏꯅ ꯎꯁꯨꯝ ꯂꯣꯏꯅ ꯍꯥꯏꯕꯗꯤ ꯑꯗꯨꯝ ꯑꯅꯝꯕ ꯃꯈꯜ ꯌꯥꯝ ꯄꯤꯛꯇꯛ ꯇꯧꯕ ꯅꯦꯝꯇꯛ ꯇꯧꯔꯒ ꯃꯁꯥ ꯄꯥꯛꯄ ꯑꯗꯨꯒ ꯑꯗꯨꯃꯥꯏꯅ ꯇꯧꯕ ꯃꯈꯜ ꯃꯌꯥꯝ ꯑꯗꯨꯝ ꯎꯗꯤ ꯎꯔꯦꯕꯀꯣ ꯑꯗꯨꯒ ꯁꯤꯅ ꯆꯥꯕ ꯌꯥꯕꯅꯤ ꯁꯤꯅ ꯆꯥꯕ ꯌꯥꯗꯕꯅꯤ ꯍꯥꯏꯕꯁꯤꯁꯨ ꯍꯦꯛ ꯈꯪꯕ ꯉꯝꯗꯦ ꯆꯤꯡꯒꯨꯝꯕ ꯀꯩꯒꯨꯝꯕꯗ ꯁꯥꯠꯂꯝꯕꯁꯤꯗꯤ ꯀꯣ ꯑꯗꯨꯒ ꯌꯨꯝꯗ ꯁꯥꯠꯄꯗꯨꯕꯨꯗꯤ ꯏꯁꯥꯅ ꯈꯪꯅ ꯊꯥꯔꯕꯃꯤꯅ ꯆꯥꯕ ꯌꯥꯏꯌꯦ ꯑꯗꯨ ꯑꯗꯨꯝ ꯈꯪꯉꯦꯗꯅꯀꯣ ꯑꯗꯨꯒ ꯆꯤꯡꯒꯨꯝꯕꯗ ꯄꯥꯜꯂꯝꯕꯁꯤꯗꯤ ꯁꯤꯅ ꯌꯥꯕꯅꯤ ꯌꯥꯗꯕꯅꯤ ꯍꯥꯏꯕꯁꯤꯁꯨ ꯈꯪꯗꯦꯕꯀꯣ ꯑꯗꯨꯒ ꯃꯃꯤꯡꯒ ꯄꯥꯟꯅꯅ ꯈꯪꯗꯕ ꯑꯗꯣ ꯑꯍꯜ ꯑꯃꯒ ꯆꯠꯃꯤꯟꯅꯔꯒꯗꯤ ꯑꯩꯈꯣꯏꯁꯦ ꯑꯃ ꯅꯤꯡꯁꯤꯡꯉꯦ ꯅꯪꯅ ꯍꯥꯏꯔꯒꯀꯣ ꯃꯃꯥꯡꯗ ꯋꯥꯀꯤꯡ ꯆꯠꯂꯝꯃꯦ ꯋꯥꯥꯛꯀꯤꯡ ꯆꯠꯄꯁꯤꯗ ꯑꯃꯅꯤꯡꯂꯣꯝꯗꯒꯤ ꯆꯤꯡ ꯑꯃꯗ ꯆꯠꯄ ꯍꯥꯏꯇꯥꯔꯦꯀꯣ ꯌꯥꯝ ꯆꯣꯉꯝꯕ ꯃꯣꯏꯁꯦ ꯌꯥꯝ ꯀꯟꯅ ꯆꯥꯎꯕꯗꯤ ꯑꯣꯏꯗꯦ ꯑꯗꯨꯒ ꯌꯥꯝꯅ ꯑ ꯀꯩ ꯍꯥꯏꯅꯤ ꯃꯁꯛꯇꯨ ꯐꯖꯕꯗꯨ ꯑꯣꯏꯌꯦꯕꯀꯣ ꯑꯗꯨꯗ ꯌꯥꯝ ꯐꯖꯩꯑꯅ ꯑꯗꯨꯃꯥꯏꯅ ꯍꯥꯏꯕꯁꯤꯗꯤ ꯏꯗꯤ ꯆꯥꯕ ꯌꯥꯕꯗꯨꯅꯤ ꯍꯥꯏꯔꯒ ꯑꯃ ꯑꯅꯤꯗꯪ ꯁꯨꯝ ꯍꯦꯛꯄ ꯍꯧꯕꯁꯤꯗ ꯑꯗꯨꯝ ꯃꯈꯜ ꯃꯈꯜ ꯃꯈꯜ ꯍꯥꯏꯗꯤ ꯃꯌꯥꯝ ꯊꯦꯡꯅꯔꯕ ꯍꯥꯏꯇꯥꯔꯦꯀꯣ ꯑꯩꯈꯣꯏꯁꯦ ꯋꯥꯛꯀꯤꯡ ꯆꯠꯄꯗ ꯑꯗꯨ ꯑꯗꯨꯃꯥꯏꯅ ꯇꯧꯗꯅ ꯆꯤꯡꯗꯅꯦꯕꯀꯣ ꯑꯗꯨꯃꯥꯏꯅ ꯇꯧꯗꯅ ꯑꯗꯨ ꯍꯦꯛꯂꯛꯈꯤꯕꯀꯣ ꯑꯗꯨꯗꯣ ꯃꯃꯤꯡ ꯀꯩꯀꯥꯁꯨ ꯑꯗꯨꯝ ꯍꯥꯏꯈꯤꯕꯅꯦ ꯁꯤꯅ ꯑꯗꯨꯅꯤ ꯁꯤꯗꯤ ꯆꯥꯕ ꯌꯥꯕꯅꯦ ꯑꯗꯨ ꯑꯗꯅꯤꯗ ꯑꯗꯨ ꯑꯣꯏꯒꯁꯨ ꯑꯩꯗꯨ ꯀꯩꯁꯨ ꯅꯤꯡꯁꯤꯡꯍꯧꯗ꯭ꯔꯦꯕꯀꯣ ꯑꯗꯨꯝ ꯍꯥꯏꯕꯗꯤ ꯎꯔꯒꯁꯨ ꯃꯃꯤꯡꯒ ꯄꯥꯟꯅꯅ ꯁꯨꯝ ꯆꯠꯈꯤꯕ ꯅꯠꯇꯕꯅꯤꯅꯀꯣ ꯑꯗꯣ ꯅꯪꯗꯤ ꯑꯗꯨꯒꯨꯝꯕꯗꯨ ꯌꯥꯝ ꯈꯪꯕ ꯃꯥꯜꯂꯦ ꯑꯗꯨ ꯅꯪꯅ ꯑꯗꯨꯝ ꯈꯪꯉꯒꯗꯤꯀꯣ ꯍꯥꯏꯕꯗꯤ ꯃꯁꯛ ꯃꯃꯤꯡꯗꯨꯗꯤ ꯎꯠꯄ ꯌꯥꯔꯔꯣꯏ ꯑꯗꯨꯒꯁꯨ ꯃꯃꯤꯡ ꯁꯤꯁꯤ ꯁꯤ ꯂꯩꯌꯦ ꯃꯣꯏꯅ ꯆꯥꯕ ꯌꯥꯏ ꯌꯥꯗꯦ ꯍꯥꯏꯕ ꯑꯗꯒꯤ ꯂꯩꯗꯅ ꯃꯣꯏꯅ ꯁ꯭ꯋꯥꯏꯗ ꯐꯪꯒꯟꯕꯅꯤ ꯍꯥꯏꯕꯗꯣ ꯑꯗꯨꯒꯨꯝꯕꯗꯣ ꯈꯔ ꯑꯗꯨꯝ ꯍꯥꯏꯕꯤꯔꯣ ꯑꯩꯁꯨ ꯈꯤꯇꯪ ꯈꯪꯖꯤꯟꯍꯧꯅꯕꯀꯣ
ꯍꯣꯏ ꯑꯗꯨꯒ ꯑꯩꯈꯣꯏ ꯑꯍꯥꯟꯕꯗꯀꯣ ꯑꯩꯈꯣꯏꯒꯤ ꯆꯥꯡ ꯌꯦꯅꯥ ꯍꯥꯏꯁꯦ ꯀꯃꯥꯏꯅ ꯇꯧꯒꯦ ꯍꯥꯏꯕ ꯃꯇꯝꯗꯅꯦ ꯑꯩꯈꯣꯏ ꯎꯆꯆꯥꯟꯁꯦ ꯑꯁꯤꯗ ꯆꯣꯡꯗꯣꯏꯅꯦꯕ ꯑꯗꯣ ꯃꯥꯗꯤ ꯎꯌꯦꯟ ꯑꯇꯩꯒꯤ ꯃꯁꯛꯁꯨ ꯃꯥꯟꯅꯔꯣꯏꯕ ꯑꯩꯈꯣꯏ ꯀꯩ ꯍꯥꯏꯅꯤ ꯃꯅꯥꯁꯨ ꯄꯥꯛꯑꯣꯏꯕꯀꯣ ꯑꯩꯈꯣꯏꯅ ꯎꯌꯦꯟꯒꯨꯝꯕ ꯍꯥꯏꯇꯥꯥꯔꯒꯗꯤ ꯑꯩꯈꯣꯏꯒꯤ ꯁꯥꯇꯤꯟ ꯃꯥꯟꯗꯤ ꯈꯣꯠꯄ ꯁꯨꯃꯥꯏꯅ ꯈꯪꯅꯩꯗꯅꯀꯣ ꯑꯗꯣ ꯃꯥꯗꯤ ꯁꯥꯇꯤꯟ ꯃꯥꯥꯟꯂꯣꯏꯕ ꯑꯩꯈꯣꯏꯒꯤ ꯁꯨꯃꯥꯏꯅ ꯃꯇꯣꯟꯁꯦ ꯃꯅꯥꯁꯦ ꯇꯨꯝꯈꯠꯂꯛ ꯃꯅꯥ ꯑꯣꯏꯗꯣꯏꯕ ꯄꯣꯠꯁꯦ ꯁꯨꯃꯥꯏꯅ ꯇꯨꯝꯃꯒ ꯃꯇꯨꯡ ꯈꯤꯇꯪꯒ ꯇꯥꯔꯒ ꯑꯩꯈꯣꯏꯒꯤ ꯂꯩ ꯑꯃ ꯂꯩꯗꯅꯀꯣ ꯑꯗꯨꯃꯥꯏꯅ ꯇꯧꯔꯒ ꯃꯁꯥ ꯂꯣꯡꯕꯁꯨ ꯑꯗꯨꯃꯥꯏꯅ ꯃꯇꯨꯝ ꯃꯇꯨꯝ ꯃꯇꯨꯝ ꯑꯣꯏꯅ ꯇꯥꯈꯠ ꯈꯜꯂꯒ ꯂꯣꯡꯗꯣꯏꯅꯤ ꯃꯇꯨꯝ ꯃꯇꯨꯝ ꯍꯥꯏꯗꯤ ꯑꯇꯨꯝꯃꯛꯇꯤ ꯅꯠꯇꯕꯀꯣ ꯑꯩꯈꯣꯏ ꯀꯃꯥꯏꯅ ꯍꯥꯏꯒꯅꯤ ꯁꯤꯂꯤꯟꯗꯔꯗ ꯈꯔ ꯄꯤꯛꯄ ꯍꯥꯏꯇꯥꯔꯦ ꯑꯗꯨꯃꯥꯏꯅ ꯇꯧꯔꯒ ꯃꯆꯥ ꯃꯆꯥ ꯇꯧꯔꯒ ꯌꯥꯝ ꯍꯥꯏꯗꯤ ꯃꯁꯥ ꯂꯣꯡꯗꯣꯏꯅꯦꯕꯀꯣ ꯑꯗꯨꯃꯥꯏꯅ ꯇꯧꯕꯁꯤꯅ ꯑꯗꯨꯝ ꯎꯆꯥ ꯌꯦꯟ ꯀꯧꯋꯦ ꯑꯗꯨ ꯃꯥꯁꯨ ꯑꯗꯨꯝ ꯍꯥꯎꯋꯦꯕ ꯀꯣ ꯀꯥꯡꯍꯧ ꯀꯩꯀꯩ ꯆꯥꯔꯒ ꯑꯗꯣ ꯈꯣꯝꯊꯣꯛꯄꯤ ꯍꯥꯏꯕꯅ ꯑꯃꯁꯨ ꯂꯩꯌꯦꯕꯀꯣ ꯈꯣꯝꯊꯣꯛꯄꯤ ꯍꯥꯏꯁꯤꯅ ꯀꯃꯥꯏꯅ ꯇꯧꯒꯦ ꯗ ꯑꯗꯨꯝ ꯍꯦꯛ ꯍꯦꯛ ꯄ ꯀꯥꯟꯗ ꯑꯗꯨꯝ ꯌꯥꯝ ꯊꯣꯛꯇꯣꯏꯅꯦꯕꯀꯣ ꯍꯥꯏꯗꯤ ꯃꯥꯒꯤ ꯃꯍꯤꯁꯦ ꯍꯥꯏꯇꯥꯔꯦ ꯑꯗꯨꯗꯨꯒ ꯃꯥꯁꯤꯗ ꯑꯃꯨꯛ ꯃꯆꯨꯁꯦ ꯀꯃꯥꯏꯅ ꯇꯧꯒꯦ ꯍꯥꯏꯕ ꯃꯇꯝꯗ ꯑꯩꯈꯣꯏꯒꯤ ꯂꯩꯅꯥꯡ ꯃꯆꯨ ꯑꯣꯏ ꯑꯗꯒꯤ ꯑꯩꯈꯣꯏꯒꯤ ꯀꯩ ꯍꯥꯏꯗꯣꯏꯅꯣ ꯃꯪꯒꯦ ꯃꯆꯨꯕꯣꯏ ꯇꯧꯔꯒ ꯃꯥꯅ ꯃꯆꯨ ꯃꯁꯛꯇꯤ ꯈꯔ ꯊꯤꯕ ꯑꯗꯨꯒ ꯑꯗꯨꯝ ꯀꯩꯅꯣ ꯇꯧꯕꯗꯣ ꯑꯗꯨꯃꯥꯏꯅ ꯑꯣꯏꯌꯦꯕꯀꯣ ꯑꯗꯒꯤ ꯂꯩꯕꯥꯛ ꯃꯔꯨꯝ ꯍꯥꯏꯁꯦ ꯁꯤꯅ ꯑꯩꯈꯣꯏ ꯁꯨꯝ ꯀꯩ ꯍꯥꯏꯅꯤ ꯑꯥ ꯀꯩꯅꯣ ꯇꯧꯗꯣꯏꯅꯦꯕ ꯑꯩꯈꯣꯏꯒꯤ ꯂꯩꯕꯥꯛꯀꯨꯝꯕ ꯍꯥꯏꯒꯗ꯭ꯔꯥ ꯑꯗꯨꯃꯥꯏꯅ ꯆꯥꯎꯅ ꯑꯗꯨꯃꯥꯏꯅ ꯄꯨꯂꯞ ꯑꯣꯏꯅ ꯃꯇꯨꯝ ꯑꯣꯏꯅ ꯇꯥꯔꯒ ꯆꯣꯡꯈꯠꯂꯛꯇꯣꯏꯅꯦꯕꯀꯣ ꯑꯗꯨꯃꯥꯏꯅ ꯂꯩꯌꯦ ꯑꯗꯩ ꯑꯇꯣꯞꯄ ꯎꯌꯦꯜ ꯃꯈꯩꯁꯦ ꯆꯥꯕ ꯌꯥꯕ ꯌꯥꯗꯕ ꯂꯩꯌꯦꯕꯀꯣ ꯑꯗꯨꯅ ꯆꯔꯨꯌꯦꯟ ꯍꯥꯏꯕ ꯆꯔꯨꯗꯒꯤ ꯆꯣꯡꯉꯛ ꯇꯥꯔꯒꯁꯨ ꯃꯈꯜ ꯃꯈꯜ ꯂꯩꯌꯦꯕꯀꯣ ꯑꯗꯨꯅ ꯑꯌꯥꯝꯕ ꯌꯦꯡꯕꯁꯦ ꯃꯥꯒꯤ ꯁꯥꯇꯤꯟ ꯃꯥꯟꯕꯒꯤ ꯃꯈꯥꯒꯤꯁꯦ ꯑꯁꯤꯗ ꯃꯨꯔꯕ ꯆꯥꯕ ꯌꯥꯗꯦꯕꯀꯣ ꯑꯗꯨꯒ ꯍꯥꯏꯗꯤ ꯉꯥꯡꯂꯤ ꯉꯥꯡꯂꯤ ꯍꯥꯏꯒꯗ꯭ꯔꯥ ꯑꯗꯒꯤ ꯑꯩꯈꯣꯏ ꯀꯔꯤ ꯃꯆ ꯆꯟꯗ꯭ꯔꯝ ꯃꯆꯨ ꯍꯥꯏꯔꯒ ꯈꯤꯇꯪ ꯎꯊꯣꯛ ꯋꯥꯥꯎꯊꯣꯛꯄꯒꯨꯝ ꯑꯣꯏꯔꯝ ꯇꯥꯔꯗꯤ ꯑꯗꯨꯃꯥꯏꯅ ꯆꯥꯕ ꯌꯥꯕ ꯈꯣꯠꯄ ꯂꯩꯌꯦꯕꯀꯣ ꯑꯗꯣ ꯑꯇꯣꯞꯄ ꯂꯩꯒꯦ ꯎꯌꯦꯟ ꯍꯥꯏꯔꯒ ꯎ ꯑꯀꯪꯕꯗ ꯆꯣꯡꯕꯒꯨꯝꯕꯗ ꯍꯥꯏꯔꯒꯅ ꯑꯣꯏ ꯀꯪꯂꯥ ꯌꯦꯟꯁꯦ ꯁꯤꯖꯨ ꯍꯥꯏꯌꯦꯕꯀꯣ ꯀꯪꯂꯥꯌꯦꯟꯁꯦ ꯑꯌꯥꯝꯕꯅ ꯆꯣꯡꯉꯤꯁꯦ ꯑꯩꯈꯣꯏ ꯀꯧꯕꯤꯂꯥ ꯄꯥꯝꯕꯤꯒꯨꯝꯕ ꯑꯁꯤ ꯆꯣꯡꯅꯦꯕꯀꯣ ꯑꯗꯨꯃꯥꯏꯅ ꯃꯥꯏ ꯃꯥꯏ ꯆꯥꯅ ꯆꯥꯅꯕ ꯍꯥꯏꯇꯥꯔꯦꯀꯣ ꯑꯗꯩ ꯎꯆꯤꯟ ꯎꯆꯤꯅꯥꯒꯨꯝꯕꯁꯨ ꯃꯌꯥꯝ ꯂꯩꯌꯦ ꯑꯗꯨꯝ ꯑꯩꯅ ꯍꯥꯏꯔꯤ ꯃꯌꯥꯝꯁꯦ ꯈꯔ ꯈꯪꯕ ꯌꯥꯎꯕ꯭ꯔꯥ ꯌꯥꯎꯗꯕ꯭ꯔꯣ
ꯅꯪ ꯆꯩꯁꯤ ꯆꯥꯔꯕ ꯁꯣꯏꯅ ꯁꯣꯏꯔꯔ ꯎꯆꯤꯅꯥꯁꯤꯗ ꯀꯔꯝꯍꯥꯏꯅ ꯆꯦꯡꯒꯨꯝꯒꯤ ꯃꯈꯜꯗ ꯆꯜꯂꯤꯒꯦ ꯍꯥꯏꯕꯅꯤꯗ ꯑꯩꯅ ꯎꯆꯤꯟꯅꯥ ꯅꯪꯅ ꯆꯦꯡꯒꯨꯝꯒꯤ ꯋꯥꯔꯤ ꯇꯧꯔꯒ ꯑꯩ ꯎꯆꯤꯅꯥ ꯅꯤꯡꯖꯤꯡꯉꯛꯑꯦꯅ ꯍꯥꯏꯒꯦ ꯈꯜꯂꯝꯃꯒ ꯅꯪꯅ ꯎꯆꯤꯅꯥꯒꯗꯣ ꯄ꯭ꯔꯞ ꯄ꯭ꯔꯞ ꯄꯟꯊꯣꯂꯛꯏꯗꯨ ꯀꯩꯗꯧꯕꯩꯅꯣ ꯍꯥꯏꯕꯅꯤꯗ ꯎꯆꯤꯟꯅꯥꯁꯤꯕꯨ ꯆꯦꯡ ꯒꯨꯝ ꯃꯔꯛꯇ ꯀꯃꯥꯏꯅ ꯆꯤꯡꯉꯤꯅꯣ ꯍꯥꯏꯕꯅꯤꯗ ꯎꯆꯤꯟꯅꯥꯗꯣ ꯑꯩꯅ ꯄꯟꯒꯦ ꯈꯜꯂꯝꯃꯤꯕꯅꯦ ꯍꯥꯏꯕ ꯑꯗꯨ ꯎꯆꯤꯟꯅꯥꯗꯣ ꯍꯣꯏ ꯑꯗꯨꯝ ꯊꯦꯡꯅꯔꯛꯑꯦ ꯍꯥꯏꯕꯗꯤ ꯎꯒꯨꯝꯕ ꯊꯥꯏꯅꯗꯤ ꯁꯨꯝ ꯎꯖꯥꯎ ꯎꯖꯥꯎ ꯄꯩꯔꯒ ꯂꯩꯗꯅꯀꯣ ꯑꯗꯨꯒꯨꯝꯕꯗ ꯍꯦꯛ ꯇ ꯑꯗꯨꯝ ꯀꯩꯅꯣ ꯇꯧꯕ ꯊꯦꯡꯅꯩꯑꯦꯕꯀꯣ ꯑꯥ ꯁꯥꯠꯂꯝꯕ ꯍꯥꯏꯕ ꯇꯥꯔꯦ ꯑꯗꯨꯒ ꯊꯥꯏꯅꯗꯤ ꯑꯩꯈꯣꯏꯒꯤ ꯑꯗꯨꯝ ꯆꯔꯨ ꯀꯩꯀꯥꯁꯦ ꯄꯩꯔꯝꯃꯦꯕꯀꯣ ꯑꯩꯈꯣꯏꯒꯤ ꯑꯗꯨꯝ ꯑꯥ ꯑꯩꯈꯣꯏꯒꯤ ꯏꯙꯧꯍꯣꯏꯅ ꯀꯩ ꯀꯩꯅꯣ ꯍꯥꯏ ꯇꯥꯔꯦ ꯌꯨꯝꯗ ꯄꯩꯅꯔꯝꯃꯦ ꯍꯥꯏꯕ ꯇꯥꯔꯦ ꯆꯔꯨꯁꯤ ꯌꯥꯝ ꯋꯥꯡꯅ ꯋꯥꯡꯅ ꯑꯗꯣ ꯑꯗꯨꯒꯃꯥꯏꯅ ꯇꯧꯕꯗꯁꯨꯀꯣ ꯑꯗꯨꯝ ꯆ ꯆꯦꯡꯒꯨꯝꯁꯦ ꯁꯧꯔꯝꯕ ꯂꯩꯌꯦꯕꯀꯣ ꯑꯗꯨꯅ ꯌꯥꯍꯧ ꯉꯟꯕ ꯇꯥꯟꯅꯔꯒꯒ ꯂꯧꯁꯤꯟꯕꯗꯣꯀꯣ ꯑꯗꯨꯃꯥꯏꯅꯒ ꯇꯧꯔꯝꯃꯦ ꯊꯥꯏꯅꯗꯤ ꯑꯗꯨ ꯅꯣꯏꯗꯤ ꯆꯔꯨ ꯀꯩꯀꯥ ꯄꯩꯕ ꯈꯣꯠꯄ ꯇꯧꯔꯛꯄ꯭ꯔꯣ ꯊꯣꯡꯒꯥꯟꯗꯒ ꯄꯩꯅꯕꯗꯣ
ꯇꯧꯔꯝꯃꯤ ꯍꯥꯟꯅ ꯑꯩꯈꯣꯏ ꯁꯜ ꯂꯣꯏꯔꯝꯃꯦꯕꯀꯣ ꯑꯗꯨꯅ ꯅ ꯐꯖꯅ ꯅꯪꯅ ꯋꯥꯈꯜꯗ ꯁꯦꯔꯥꯟ ꯇꯨꯔꯥꯟ ꯆꯠꯈ꯭ꯔꯦ ꯎꯆꯤꯅꯥ ꯍꯥꯏꯁꯦ ꯎꯌꯦꯟ ꯃꯈꯜ ꯑꯃꯅꯦꯕꯀꯣ ꯃꯥꯅ ꯑꯃꯨꯛ ꯃꯁꯛꯇꯨ ꯎꯆꯤ ꯃꯅꯥ ꯃꯥꯜꯂꯦ ꯊꯪꯅꯟ ꯂꯥꯎꯋꯦ ꯇꯧꯕꯒꯤ ꯃꯥꯒꯤ ꯃꯃꯤꯡꯗꯣ ꯁꯨꯝ ꯎꯆꯤꯟꯅꯥ ꯀꯧꯕꯒꯤꯅꯤꯅ ꯁꯨꯝ ꯍꯥꯏꯗꯤ ꯎꯌꯦꯟ ꯃꯈꯜ ꯑꯃ ꯑꯣꯏꯕꯒꯤꯀꯣ ꯑꯩꯅ ꯁꯨꯝ ꯄꯜꯂꯝꯕꯒꯤ ꯋꯥꯔꯤꯗ ꯅꯪꯅ ꯋꯥꯈꯜꯗꯣ ꯂꯥꯟꯅ ꯆꯠꯈ꯭ꯔꯦ ꯃꯥꯗꯤ ꯑꯇꯣꯞꯄꯒꯤ ꯃ ꯇꯣꯉꯥꯟꯕꯩ ꯃꯑꯣꯡꯗ ꯅꯪꯅ ꯄꯨꯔ ꯆꯠꯈ꯭ꯔꯦꯕꯀꯣ
ꯑꯣ ꯑꯩꯗꯤ ꯇꯣꯉꯥꯟꯂꯦꯅ ꯂꯩꯔꯤꯅꯤ ꯑꯩꯗꯤ ꯅꯪꯅ ꯉꯁꯤ ꯍꯧꯖꯤꯛ ꯍꯥꯏꯔ ꯀꯥꯟꯗ ꯈꯤꯇꯪ ꯈꯪꯉꯤ ꯍꯥꯏꯕꯗꯤ ꯎꯌꯦꯟ ꯆꯣꯡꯕ ꯎꯆꯤꯅꯥ ꯆꯣꯡꯕꯁꯦ ꯑꯗꯨꯝ ꯃꯣꯏꯁꯦ ꯍꯥꯏꯔꯞ ꯃꯥꯟꯅꯩꯗꯅ ꯃꯑꯣꯡꯗꯀꯣ ꯑꯗꯨꯒꯤ ꯑꯩꯗꯣ ꯍꯥꯏꯕꯗꯤ ꯑꯦ ꯅꯪꯅ ꯎꯌꯦꯟꯒꯤ ꯁꯨꯝ ꯋꯥꯔꯤ ꯁꯥꯟꯅꯕꯁꯤꯗ꯫ ꯎꯆꯤꯟꯅꯥꯗꯣ ꯅꯤꯡꯁꯤꯡꯉꯛꯑꯦꯅ ꯍꯥꯏꯒꯦ ꯇꯧꯔꯝꯕ ꯍꯥꯏꯇꯥꯔꯦ ꯑꯗ ꯅꯪꯅ ꯄꯟꯊꯣꯂꯛꯄ ꯑꯗꯨꯗ ꯑꯩꯁꯦ ꯎꯖꯤꯅꯥꯁꯤꯗꯤ ꯎꯌꯦꯟ ꯃꯈꯜ ꯑꯃꯅꯦꯅ ꯈꯜꯂꯨꯗꯕ ꯍꯥꯏꯕ ꯇꯥꯔꯦ ꯃꯥꯗꯤ ꯃꯈꯣꯡ ꯄꯥꯟꯗꯕꯤꯗ ꯃꯁꯥꯗꯨ ꯈꯛꯇꯪ ꯄꯥꯟ ꯊꯣꯛꯂꯛꯄꯅꯤꯅꯀꯣ꯫ ꯑꯗꯨꯒꯤ ꯑꯩꯗꯤ ꯎꯌꯦꯟ ꯃꯈꯜꯅꯦꯗꯣ ꯈꯪꯉꯨꯗ꯭ꯔꯦ ꯑꯗꯨ ꯅꯪꯅ ꯉꯁꯤ ꯇꯥꯛꯄꯤꯔꯛꯄꯩ ꯌꯥꯝ ꯐꯔꯦ ꯑꯩꯁꯨ ꯈꯪꯖꯤꯜꯍꯧꯔꯦꯕꯀꯣ꯫
ꯎꯝ ꯍꯪꯉꯣ ꯅꯣꯏ ꯕꯥꯍꯣꯏꯗꯀꯣ ꯅꯣꯏ ꯕꯕꯥꯍꯣꯏ ꯏꯃꯥ ꯍꯣꯏꯗ ꯍꯪꯉꯨꯕꯀꯣ꯫ ꯎꯆꯤꯟꯅꯥꯁꯦ ꯎꯌꯦꯟ ꯃꯈꯥꯜꯂꯥ ꯑꯗꯨꯝ ꯍꯥꯏꯔꯛꯇꯨꯅꯦ ꯃꯣꯏꯅꯁꯨ꯫ ꯀꯪꯂꯥ ꯌꯦꯟꯁꯨ ꯂꯩꯁꯤꯗꯤ ꯀꯪ ꯀꯥꯪ ꯑꯀꯪꯕ ꯄꯣꯠꯇ ꯆꯣꯡꯉꯦꯅ ꯀꯪꯂꯥ ꯌꯦꯟ ꯀꯧꯕ ꯋꯥꯅꯦ ꯃꯥꯁꯨ ꯎꯌꯦꯟ ꯃꯈꯜ ꯑꯃꯅꯦꯕꯀꯣ꯫ ꯑꯗꯨꯝ ꯆꯞ ꯃꯥꯟꯅꯩ ꯑꯗꯨꯝ ꯅꯪ ꯈꯪꯗꯕ ꯑꯗꯨꯝ ꯍꯪꯉꯣ ꯑꯩꯁꯨ ꯑꯗꯨꯝ ꯎꯌꯦꯟꯒꯤ ꯍꯥꯏꯕꯗꯣ ꯃꯊꯪ ꯃꯊꯪ ꯁꯨꯝ ꯄꯜꯂꯛꯄꯒꯤ ꯋꯥꯅꯦꯕꯀꯣ ꯍꯦꯛꯇ ꯇꯣꯉꯥꯟꯅ ꯂꯩꯕ ꯄꯣꯠ ꯅꯠꯇꯦꯕꯀꯣ ꯃꯣꯏꯗꯤ ꯎꯌꯦꯟꯒꯤ ꯑꯗꯨꯝ ꯃꯥꯒꯤ ꯀꯩ ꯍꯥꯏ ꯃꯥꯒꯤ ꯀꯥꯡꯕꯨꯗ ꯀꯥꯡꯂꯨꯞꯇ ꯑꯗꯨꯃꯥꯏꯅ ꯆꯤꯡꯉꯦꯕꯀꯣ ꯑꯗꯨꯒꯤ ꯋꯥꯅꯤꯗ꯫ ꯍꯣꯏ ꯍꯣꯏ ꯐꯔꯦ ꯑꯗꯨꯗꯤ ꯅꯪ ꯂꯩꯔꯣ ꯑꯩ ꯑꯃꯨꯛ ꯊꯝꯒꯦꯀꯣ꯫
ꯐꯔꯦ ꯐꯔꯦ꯫